ꯍꯜꯂꯣ
ꯇꯥꯕ꯭ꯔꯣ
ꯇꯥꯌꯦ
ꯀꯩꯗꯧꯔꯤꯒꯦ
ꯑꯩꯁꯦ ꯆꯥꯛꯆꯥꯥ ꯇꯣꯛꯄꯗ ꯉꯥꯏꯔꯤꯌꯦ ꯑꯗꯨꯒ ꯐꯝꯃꯝꯕꯅꯦ ꯔꯤꯄꯣꯔꯠ ꯑꯃ ꯁꯨꯝ ꯏꯈꯠꯁ‌ꯦ ꯅ ꯅꯪꯗꯤ ꯀꯩ ꯇꯧꯔꯝꯃꯤꯅꯣ
ꯑꯩꯕꯨꯗꯤ ꯀꯩꯗꯧꯔꯨꯅꯤ ꯆꯥꯛꯇꯣꯛꯑꯒ ꯐꯃꯨꯡꯗ ꯍꯤꯞꯆꯔꯤ
ꯀꯩ ꯃꯊꯦꯜ ꯍꯣꯠꯅꯕꯤꯔꯒꯦ ꯑꯣ ꯁꯧꯒꯔꯤ ꯏꯔꯣꯝꯕꯒ ꯀꯥꯡꯍꯧ ꯀꯥꯡꯍꯧ
ꯀꯪꯍꯧꯒ ꯍꯣꯏ
ꯁꯧꯒ꯭ꯔꯤ ꯏꯔꯣꯝꯕꯗꯤ ꯑꯩ ꯑꯝꯇ ꯆꯥꯖꯗ꯭ꯔꯤꯌꯦ ꯀꯃꯥꯏ ꯇꯧꯒꯦ ꯃꯍꯥꯎꯗꯣ ꯍꯥꯎꯕ꯭ꯔꯣ ꯅꯠꯇ꯭ꯔꯒ
ꯁꯧꯒ꯭ꯔꯤ ꯏꯔꯣꯟꯕꯁꯦ ꯍꯥꯎꯕ꯭ꯔꯣꯕ ꯁꯧꯒ꯭ꯔꯤ ꯊꯣꯡꯕꯒ ꯏꯔꯣꯟꯕꯒ ꯀꯔꯝꯕꯅ ꯍꯦꯟꯅ ꯍꯥꯎꯒꯦ ꯀꯔꯝꯕꯅ ꯍꯦꯟꯅ ꯄꯛꯅꯒꯦ ꯑꯩꯗꯤ ꯈꯪꯗꯦ
ꯁꯪꯒꯔꯤꯔꯣꯝꯕꯁꯦ ꯍꯥꯎꯋꯦ ꯑꯩꯒꯤ ꯑꯣꯏꯅꯗꯤꯀꯣ ꯑꯗꯣ ꯃꯤ ꯄꯥꯝꯗꯕꯁꯨ ꯂꯩꯕꯅꯦ
ꯁꯤꯜꯂꯦ ꯍꯥꯏꯕꯒꯤꯀꯣ ꯑꯗꯨꯝ ꯄꯥꯝ ꯄꯥꯝꯅꯗꯕ ꯃꯤꯁꯨ ꯂꯩ ꯑꯣ ꯑꯗꯨ ꯊꯣꯡꯕꯒꯤ ꯃꯍꯥꯎꯒ ꯏꯔꯣꯟꯕꯒꯤ ꯃꯍꯥꯎꯒꯁꯦ ꯀꯔꯝꯕꯅ ꯍꯦꯟꯅ ꯄꯥꯝꯒꯦꯕ
ꯑꯗꯣ ꯑꯩꯒꯤꯗꯤ ꯏꯔꯣꯟꯕꯁꯤꯅ ꯍꯦꯟꯅ ꯄꯥꯝꯃꯦ ꯊꯣꯡꯕꯗꯩꯗꯤ
ꯑꯣ ꯑꯩꯈꯣꯏꯔꯣꯝꯗꯗꯤ ꯁꯧꯒ꯭ꯔꯤ ꯊꯣꯡꯕꯁꯦ ꯈꯛꯇ ꯑꯣꯏꯅ ꯆꯥꯅꯩꯌꯦꯕ ꯏꯔꯣꯝꯕꯅ ꯄꯥꯛ ꯆꯥꯅꯗꯕ ꯅꯣꯡꯃ ꯆꯥꯔꯒ ꯌꯦꯡꯒꯦ ꯑꯩꯈꯣꯏꯁꯨ ꯃꯍꯥꯎ ꯌꯦꯡꯉꯒ ꯅꯣꯏꯔꯣꯝꯗꯗꯤ ꯄꯥ ꯆꯥꯅꯗꯦ ꯊꯣꯡ ꯍꯥꯏꯗꯤ ꯏꯔꯣꯟꯕ ꯆꯥꯅꯗꯦꯕ ꯊꯣꯡꯕ ꯈꯛꯇ ꯆꯥꯟꯅꯩ ꯆꯅꯩ ꯅꯣꯏꯒꯤ ꯎꯝ ꯑꯈꯣꯏꯕꯨꯗꯤ ꯉꯁꯤꯗꯤ ꯏꯟꯖꯥꯡꯒꯁꯦ ꯊꯣꯡꯗ꯭ꯔꯦ ꯆꯥꯛ ꯆꯥꯕ ꯇꯜꯂꯦꯅ ꯆꯥꯗꯕꯤ ꯂꯩꯔꯝꯕꯅꯦ ꯑꯗꯨꯗꯨꯒ ꯆꯥꯛꯁꯦ ꯆꯥꯕ ꯍꯧꯔꯦ ꯆꯥꯕ ꯍꯧꯔꯛꯑꯒꯅꯦ ꯑꯣꯛꯂꯛꯇ꯭ꯔꯦ ꯃꯤ ꯑꯣꯛꯂꯛꯇꯗꯅ ꯀꯌꯥꯗꯤ ꯋꯥꯈ꯭ꯔꯦ ꯄꯨꯟꯁꯤꯁꯦ
ꯑꯗꯨꯗꯤ ꯆꯥꯛꯄꯨ ꯄꯨꯛꯊꯟꯕ꯭ꯔꯣ ꯅꯪꯕꯣ
ꯊꯜꯂꯤꯗ ꯑꯈꯣꯏꯗꯤ ꯊꯟꯕꯒꯤ ꯃꯤꯅꯦ ꯍꯥꯏꯕ ꯑꯩꯈꯣꯏꯗꯤ ꯑꯗꯨꯝ ꯌꯥꯅ ꯌꯥꯅꯕ ꯇꯧꯁꯤꯟꯕꯤꯅꯦ ꯍꯥꯏꯕ ꯑꯗꯨꯝ ꯆꯥꯛ ꯄꯨꯛꯊꯟꯈ꯭ꯔꯦ ꯌꯥꯝ ꯌꯥꯝ ꯌꯥꯅ ꯌꯥꯅꯕ ꯁꯤꯟꯕ ꯃꯤꯔꯕ ꯌꯥꯝ ꯌꯥꯅ ꯌꯥꯅꯕ ꯃꯤꯔꯕ
ꯈꯔ ꯍꯩꯔꯦ ꯍꯥꯏꯇꯥꯔꯦ ꯍꯣꯁꯇꯦꯜꯁꯦ ꯂꯩꯕꯗꯒꯤꯅꯦ ꯌꯥꯅ ꯌꯥꯅꯕ ꯇꯧꯕꯁꯦ ꯈꯔ ꯍꯩꯔꯦ ꯑꯗꯨ ꯑꯗꯨꯅ ꯑꯗꯣ ꯅꯪꯅ ꯉꯥꯡꯉꯤꯗꯣ ꯑꯩꯅꯁꯨ ꯑꯃꯨꯛ ꯇꯥꯕ ꯍꯥꯏꯇꯥꯔꯦ ꯑꯗꯨꯗꯨꯗ ꯊꯣꯡꯁꯦ ꯑꯩꯅ ꯂꯣꯟꯁꯤꯜꯍꯟꯕ ꯍꯣꯏ ꯌꯥꯏ ꯑꯗꯨ ꯑꯩꯁꯨ ꯀꯥꯗ ꯂꯩꯕꯁꯦ ꯑꯈꯣꯏꯒꯤ ꯀꯥꯁꯦ ꯌꯥꯝ ꯂꯥꯡꯉꯦꯅ ꯈꯤꯇꯪ ꯊꯣꯛꯂꯛꯄꯅꯦꯕ ꯑꯩ ꯇꯞꯅ ꯇꯞꯅ ꯍꯥꯏꯔꯛꯀꯦ ꯌꯥꯏꯅ ꯌꯥꯏꯌꯦ ꯌꯥꯏ ꯈꯣꯏꯕꯨꯗꯤ ꯂꯥꯡꯗꯦꯗ ꯑꯗꯣ ꯑꯩꯅ ꯃꯈꯣꯟ ꯇꯥꯏꯌꯦꯅ ꯊꯣꯡ ꯊꯤꯡꯖꯤꯟꯒꯤꯕꯅꯦ ꯑꯗꯣ ꯌꯥꯔꯅꯤ
ꯑꯗꯨꯝ ꯑꯩ ꯇꯞꯅ ꯇꯞꯅ ꯍꯥꯏꯖꯔꯛꯀꯦ ꯑꯗꯨꯒꯤꯗꯤ ꯌꯥꯔꯅꯤ ꯑꯗꯨꯝ ꯀꯩꯝ ꯀꯥꯏꯔꯔꯣꯏꯅ
ꯅꯪꯗ‌ꯣ ꯑꯗꯨꯝ ꯆꯪꯉꯛꯑꯁꯨ ꯌꯥꯅꯦꯕ ꯃꯥꯅ ꯉꯥꯡꯕꯗꯣ ꯇꯥꯕ ꯑꯗꯨꯗꯨꯒꯤꯅꯦ ꯍꯥꯏꯕ
ꯅꯪꯅ ꯃꯤꯗꯣ ꯇꯥꯟꯊꯣꯛ ꯏꯗꯣ ꯀꯔꯤꯒꯤꯅꯣ
ꯃꯥ ꯅꯨꯡꯁꯤꯗ꯭ꯔꯦ ꯑꯗꯨꯅ ꯉꯁꯤꯗꯤ ꯃꯥ ꯀꯩꯅꯣ ꯇꯧꯔꯅꯤ ꯃꯄꯥꯟꯗ ꯑꯣꯏꯅ ꯂꯩꯍꯜꯂꯅꯤ ꯍꯣꯏ ꯍꯣꯏ ꯍꯣꯏ ꯍꯣꯏ ꯅꯪ ꯃꯤꯗꯨꯅ ꯐꯨꯗꯔꯛꯄꯗꯤ ꯑꯩ ꯈꯥꯃꯣꯏꯀꯣ ꯀꯔꯤꯅꯣ ꯑꯩꯒꯤ ꯃꯤꯆꯪ ꯆꯪꯗꯕꯤꯗ ꯀꯩꯅꯣ ꯍꯥꯏꯁꯤꯕꯣ
ꯅꯪꯅ ꯑꯆꯨꯝꯕ ꯆꯠꯂꯒ ꯀꯔꯤ ꯃꯤꯆꯪ ꯆꯪꯒꯗꯕ
ꯑꯩ ꯅꯪꯅ ꯀꯥꯏꯗꯩ ꯂꯥꯜꯂꯗꯤ ꯀꯥꯏꯝꯇꯪ ꯆꯪꯗꯣꯔꯤꯒꯦ ꯌꯥꯝ ꯍꯩꯀꯣ꯫ ꯍꯣ ꯃꯤꯗꯤ ꯋꯥ ꯉꯥꯡꯕꯒ ꯌꯥꯝ ꯍꯩꯀꯣ꯫ ꯑꯗꯨꯅ ꯍꯟꯗꯛꯁꯦ ꯁꯥꯒꯠꯂꯛꯄꯩꯗ ꯀꯩꯅꯣ ꯈꯪꯗꯦꯕ꯫ ꯑꯣ ꯑꯗꯣ ꯍꯟꯗꯛꯁꯦ ꯁꯥꯒꯠꯂꯛꯄ ꯄꯩꯔ ꯀꯩꯅꯣ ꯈꯪꯗꯦꯕꯀꯣ ꯇꯤꯟ ꯀꯥꯡꯁꯦ ꯌꯥꯝ ꯄꯥꯏꯑꯕ ꯇꯤꯟꯒ ꯑꯝꯇ ꯆꯤꯛꯇ ꯔꯣ ꯑꯩꯈꯣꯏꯗꯤ ꯌꯥꯝ ꯆꯤꯛꯑꯦꯃꯤ ꯫
ꯑꯩꯈꯣꯏꯗ ꯆꯤꯛꯇꯦ ꯄꯥꯏꯗꯤ ꯄꯥꯏ ꯑꯩꯈꯣꯏꯒꯤꯁꯨ꯫
ꯑꯣ ꯑꯩꯈꯣꯏꯗꯤ ꯆꯤꯛꯄꯗ ꯑꯩꯗꯤ ꯆꯤꯛꯄꯗ ꯆꯤꯛꯄꯗ ꯗꯣꯛꯇꯔꯐꯥꯎ ꯌꯧꯔꯨꯔꯦ ꯃꯣꯂꯣꯝ ꯑꯃꯝ ꯄꯤꯔꯛꯑꯦ ꯈꯡꯕ꯭ꯔꯥ ꯗꯣꯛꯇꯔꯅ꯫ ꯍꯤꯗꯥꯛ ꯒꯤꯂꯤ ꯑꯃꯁꯨ ꯄꯤꯔꯛꯑꯦ꯫ ꯆꯥꯎꯅ ꯃꯤꯠꯄꯥꯡꯒꯁꯦ ꯇꯠꯇꯅ ꯑꯗꯩꯗꯤ ꯑꯁ ꯈꯪꯗꯦ ꯈꯔ ꯇꯠꯂꯦ ꯑꯩꯗꯤ ꯑꯣ꯫
ꯅꯪꯒꯤ ꯃꯤꯠ ꯇꯠꯂꯤꯗꯣ ꯇꯤꯟꯒꯤꯔꯣ?
ꯑꯥ ꯃꯥꯅꯦ ꯇꯤꯟꯅ ꯆꯤꯛꯄꯩꯅꯦ ꯍꯥꯏꯌꯦ ꯅꯍꯥꯟ ꯗꯣꯛꯇꯔ ꯌꯦꯡꯍꯟꯕ ꯀꯥꯟꯗ꯫
ꯑꯁ ꯅꯪꯅ ꯄꯨꯔꯥ ꯕꯦꯔꯥꯅꯤꯅ꯫
ꯇꯤꯟꯗꯣ ꯑꯩ ꯀꯌꯥꯃꯨꯛ ꯌꯥꯝ ꯅꯨꯡꯁꯤꯈ꯭ꯔꯕꯅꯣ ꯈꯪꯗꯦ ꯃꯥꯅ ꯑꯃꯨꯛ ꯆꯤꯛꯄꯤꯔꯛꯑꯦ ꯇꯧꯔꯤꯁꯦ ꯑꯗꯨꯏꯗꯣ ꯑꯥ ꯅꯪꯒ ꯂꯩꯃꯤꯟꯅꯕꯗꯣ ꯃꯥꯗꯤ ꯇꯨꯔꯦꯜꯗꯣ ꯆꯣꯡꯊꯔꯅꯤ
ꯃꯥꯗꯣ ꯉꯁꯤꯁꯦ ꯀꯣꯛꯇ ꯈꯤꯇꯪ ꯇꯧꯕ ꯑꯗꯨꯒꯤꯅꯤ ꯃꯌꯥꯝ ꯋꯥꯔꯧꯕꯤꯒꯅꯨ ꯍꯥꯏꯅ ꯑꯩ ꯃꯥꯏ ꯃꯥꯏꯀꯩꯗꯒꯤ ꯑꯥ ꯈꯨꯔꯨꯝꯖꯔꯤ꯫
ꯀꯩꯅꯣꯃꯥ ꯆꯣꯡꯗ ꯒꯔꯕꯣ? ꯇꯨꯔꯦꯜꯗ ꯆꯣꯡꯊꯗꯤ ꯆꯣꯡꯊꯗꯦ ꯋꯥꯍꯩꯒꯤ ꯋꯥꯅꯤꯗ ꯑꯩꯅ ꯐꯥꯔ ꯊꯝꯃꯤ ꯑꯣ꯫ ꯍꯣꯏ ꯁꯣꯏꯅꯥꯅꯦ ꯑꯃꯨꯛ꯫ ꯈꯔ ꯐꯥꯁꯜꯂꯣ꯫ ꯍꯣꯏ ꯑꯩ ꯊꯣꯡꯁꯤꯅ ꯉꯥꯁꯥꯏꯗꯩꯩ ꯍꯥꯡꯗ꯭ꯔꯕꯅꯤ ꯂꯣꯟꯁꯤꯜꯂ ꯊꯝꯃꯕꯅꯤ ꯑꯣ ꯑꯩꯅ ꯈꯜꯦ ꯑꯩꯅ ꯈꯜꯂꯦꯕ ꯉ ꯁꯤꯗꯤ ꯌꯥꯝ ꯃꯅꯥ ꯃꯅꯤꯟ ꯅꯥꯏꯗꯦ ꯌꯥꯝ ꯏꯪꯅ ꯆꯤꯛꯅ ꯂꯩ ꯊꯪꯅꯕ ꯔꯨꯝꯁꯦꯅ꯫ ꯑ ꯈꯔ ꯇꯧꯔꯛꯀꯅꯤ ꯍꯥꯏꯇꯥꯔꯦ ꯉꯁꯤꯗꯤ ꯑꯩꯈꯣꯏ ꯔꯨꯝꯃꯦꯠꯁꯤ ꯑꯩꯈꯣꯏ ꯑꯩꯈꯣꯏꯒꯤ ꯂꯩꯃꯤꯟꯅꯕꯁꯦ ꯈꯤꯇꯪ ꯑꯄ ꯈꯤꯇꯪ ꯇꯧꯕꯀꯣ꯫ ꯃꯥꯒꯤ ꯍꯧꯔꯛꯄꯤꯗꯣ ꯑꯗꯨꯅꯅꯤꯅꯦ꯫ ꯈꯜꯂꯦ ꯇꯨꯃꯤꯟ ꯇꯨꯃꯤꯟꯅ ꯂꯩꯌꯦꯅ ꯫ ꯉꯁꯤꯗꯤ ꯃꯄꯥꯟ ꯊꯣꯛꯇꯕꯁꯤꯗ ꯃꯥ ꯈꯤꯇꯪ ꯍꯧꯔꯛꯄ ꯏꯃꯥ ꯀꯥꯎꯔꯤꯅꯦ ꯉꯁꯤ ꯊꯥ ꯊꯥꯁꯦ ꯌꯥꯝ ꯉꯥꯎꯖꯩ ꯍꯥꯏꯕ ꯑꯩꯗꯤ ꯑꯗꯨꯣ ꯊꯥ ꯌꯦꯡꯗꯕꯁꯨ ꯌꯥꯝ ꯀꯨꯏꯔꯦ ꯊꯥꯁꯤꯁꯨ ꯊꯣꯛꯈꯤꯗ꯭ꯔꯦꯃꯤ ꯫
ꯑꯗꯨꯒ ꯃꯔꯝ ꯂꯩꯔꯝꯃꯕ
ꯂꯩꯔꯝꯃꯦ ꯂꯩꯔꯝꯃꯦ ꯊꯥ ꯊꯣꯛꯍꯟꯗꯕꯒꯤ ꯃꯔꯝꯁꯨ ꯂꯩꯔꯝꯃꯦ
ꯁꯤꯗꯒꯤꯗꯤ ꯅꯪ ꯒ꯭ꯌꯥꯟ ꯇꯥꯔꯣꯀꯣ ꯑꯗꯨꯗꯤ
ꯇꯥꯔꯒꯦ ꯑꯩꯗꯤ ꯒ꯭ꯌꯥꯟꯗꯤ ꯅꯍꯥꯟꯈꯩꯁꯨ ꯇꯥꯗꯥ ꯇꯥꯖꯕꯅꯦ ꯑꯗꯣ ꯈꯪꯗꯦꯅꯦ ꯏꯉꯥꯎ ꯉꯥꯎꯔꯕ ꯀꯩꯅꯣꯝ ꯇꯧꯔꯦꯅꯦ ꯇꯧꯔꯤꯁꯦ
ꯏꯉꯥꯎ ꯉꯥꯎꯔꯤꯔꯥ ꯄꯨꯡ ꯉꯥꯎ ꯉꯥꯎꯔꯤꯔꯥ ꯑꯝꯗꯤ ꯇꯧꯔꯦꯀꯣ
ꯎꯝ ꯉꯁꯥꯏ ꯑꯈꯣꯏ ꯍꯩꯅꯧ ꯆꯥꯕꯗꯣ ꯍꯥꯎꯋꯤꯀꯣ ꯁꯤꯜꯂꯁꯨ
ꯍꯥꯎꯋꯦ ꯑꯩꯗꯤ ꯌꯥꯝ ꯁꯤꯟꯕ ꯑꯣꯏꯗꯤ ꯑꯗꯨꯝ ꯌꯥꯏꯌꯦ ꯍꯥꯏꯗꯤ ꯃꯌꯥꯝ ꯁꯤꯟꯕꯗꯣ ꯈꯪꯕ꯭ꯔꯥ ꯆꯥꯕꯗ
ꯆꯥꯕꯒ ꯉꯝꯗꯕ ꯑꯃ ꯁꯤꯟꯕꯗꯨ ꯑꯗꯨ ꯑꯣꯏꯗꯦꯕ ꯑꯗꯣ ꯑꯩꯗꯤ ꯉꯁꯥꯏꯅꯦ ꯇꯨꯝꯃꯝꯗꯥꯏꯗ ꯑꯩꯁꯦ ꯆꯥꯛ ꯆꯥꯛ ꯆꯥꯛ ꯆꯥꯛ ꯇꯣꯛꯄ ꯂꯣꯏꯔꯒꯥ ꯕ꯭ꯔꯁ ꯇꯧꯒꯦꯅ ꯇꯧꯕꯁꯤꯗ ꯉꯁꯥꯏꯒꯤ ꯆꯥꯒꯤꯕꯗꯨꯒꯤ ꯌꯥ ꯀꯨꯝꯕꯗꯣ ꯈꯪꯕ꯭ꯔꯥ ꯕ꯭ꯔꯁ ꯇꯧꯕꯁꯤꯗ ꯌꯥꯝ ꯀꯨꯝꯃꯦꯕ ꯅꯨꯡꯉꯥꯏꯇ꯭ꯔꯦꯅꯦ ꯑꯩꯁꯦ ꯑꯗꯩꯗꯤ ꯑꯩꯅ ꯀꯩ ꯆꯥꯒꯤꯕꯅꯣꯁꯦ ꯉꯍꯥꯛ ꯀꯥꯎꯊꯣꯛꯎꯔꯕ ꯑꯗꯨꯒ ꯍꯩꯅꯧꯗꯣ ꯅꯤꯡꯁꯤꯡꯉꯛꯑꯦ ꯍꯩꯅꯧ ꯆꯥꯒꯤ ꯍꯥꯏꯕꯁꯦ
ꯅꯪ ꯀꯣꯟꯅ ꯅꯤꯡꯁꯤꯡꯉꯛꯏꯕ ꯆꯥ ꯂꯣꯏꯊꯣꯛꯑꯒ
ꯎꯝ ꯑꯈꯣꯏꯁꯨ ꯑꯍꯟ ꯈꯔ ꯑꯣꯏꯁꯤꯜꯂꯛꯑꯕ ꯀꯩꯅꯣ ꯈꯪꯗꯦ ꯍꯥꯏꯕ ꯀꯩꯅꯣꯁꯦ ꯆꯍꯤꯗꯨꯒ ꯋꯥꯍꯩꯗꯨꯒ ꯆꯥꯟꯅꯕ ꯈꯤꯇꯪ ꯋꯥꯠꯇ꯭ꯔꯣ ꯈꯪꯗꯦꯅꯥ ꯌꯥꯁ ꯁꯤ ꯈꯔ ꯅꯨꯡꯉꯥꯏꯔꯛꯇ꯭ꯔꯦ ꯑꯗꯩꯗꯤ ꯀꯣꯛꯁꯤꯁꯨ ꯈꯔ ꯅꯨꯡꯉꯥꯏꯔꯛꯇ꯭ꯔꯦ ꯐꯣꯟ ꯌꯦꯡꯃꯟꯗꯅ ꯄꯪꯁꯤꯜꯂꯕ ꯀꯩꯅꯣ
ꯍꯧꯖꯤꯛꯀꯥꯟꯁꯤꯕꯨ ꯅꯨꯡꯉꯥꯏꯔꯤꯕꯣ
ꯅꯨꯡꯉꯥꯏꯇꯦꯗ ꯒ꯭ꯌꯥꯟ ꯇꯥꯗꯦ ꯅꯨꯡꯉꯥꯏꯔ ꯅꯨꯡꯉꯥꯏꯇ꯭ꯔꯤꯔ ꯏꯁꯤꯡ ꯅꯨꯡꯁꯤꯠꯁꯨ ꯅꯨꯡꯉꯥꯏꯇꯦ ꯑꯗꯩꯗꯤ ꯑꯈꯣꯏꯗꯤ ꯍꯧꯖꯤꯛ ꯥ ꯑꯗꯣ ꯑꯩꯅ ꯍꯧꯖꯤꯛ ꯊꯕꯛ ꯌꯥꯝꯅ ꯊꯕꯛꯁꯦ ꯇꯧꯗꯧꯕ ꯇꯥꯔꯦ ꯑꯗꯨꯗꯨꯅ ꯑꯩ ꯃꯊꯥ ꯁꯥꯏ ꯅꯨꯡꯉꯥꯏꯕ꯭ꯔꯣ ꯀꯃꯥꯏꯅ ꯇꯧꯔꯤꯒꯦ ꯅꯪꯗꯤ ꯅꯨꯡꯉꯥꯏꯔꯤꯕꯣ ꯀꯃꯥꯏꯅ ꯇꯧꯒꯦ
ꯃꯤꯔꯦꯝ ꯑꯣꯏꯕꯅꯤꯅꯅꯦ ꯌꯥꯝ ꯊꯤ ꯅꯨꯡꯉꯥꯏꯔꯤ ꯍꯥꯏꯕ
ꯅꯨꯡꯉꯥꯏꯅꯤ ꯍꯦ ꯃꯤꯗꯤ ꯅꯨꯡꯉꯥꯏꯕ ꯀꯥꯁꯦ
ꯑꯗꯣ ꯅꯪ ꯉꯥꯡꯉꯤꯗꯤ ꯌꯥꯝ ꯇꯝ ꯇꯥꯏꯌꯦꯕ ꯑꯩꯉꯣꯟꯗ ꯑꯩ ꯏꯌꯥꯔꯄꯤꯁ ꯍꯥꯞꯄꯩꯔ ꯀꯩꯅꯣ ꯈꯪꯗꯦ
ꯑꯩꯅꯗꯤ ꯀꯟꯅ ꯉꯥꯡꯉꯤ ꯇꯧꯔꯤꯅꯦ ꯇꯥꯔꯛꯑꯕ ꯍꯧꯖꯤꯛ ꯐꯖꯅ ꯑꯗꯣ ꯈꯪꯗ ꯇꯔꯛꯑꯦ ꯍꯧꯖꯤꯛꯐꯨꯛ ꯐꯖꯅ ꯍꯧꯖꯤꯛ ꯉꯥꯛꯇꯪ ꯃꯃꯥꯡꯗꯣ ꯑꯗꯨꯗ ꯄꯞ ꯄꯞ ꯄꯞ ꯇꯜꯂꯒ ꯑꯃ ꯃꯥ ꯍꯦꯛꯀꯩ ꯍꯦꯛ ꯆꯠꯄꯒꯤ ꯑꯦ ꯎ ꯑꯥ ꯍꯣꯏ ꯈꯔꯁꯨ ꯇꯧꯕꯒꯤ ꯑꯣꯏꯔꯝꯅꯦ ꯑꯩꯁꯨ ꯀꯩꯅꯣꯕꯨꯗꯤ ꯍꯥꯞꯄꯦ ꯑꯗꯨꯒꯤ ꯇꯧꯗ꯭ꯔꯤꯔꯥ ꯈꯪꯗꯦ ꯇꯥꯗ꯭ꯔꯤꯗꯣ ꯂꯦꯡꯗꯤ ꯂꯦꯡꯗꯦꯕ ꯑꯩꯅ ꯉꯥꯡꯕꯁꯤꯗ ꯑꯗꯨ ꯀꯩꯒꯤꯅꯣ ꯈꯪꯗꯦ ꯑꯗꯨꯏꯗꯣ ꯁꯤꯁꯦ ꯅꯨꯄꯥ ꯑꯃ ꯇꯤꯅꯦ ꯂꯥꯏꯔꯤꯛ ꯄꯥꯕꯒꯤ ꯏꯁꯇꯥꯏꯜꯗ ꯗꯥꯏꯔꯦꯛ ꯍꯦꯛꯇꯥ ꯄꯥꯊꯩ ꯍꯥꯏꯕ ꯑꯗꯣ ꯂꯥꯏꯔꯤꯛ ꯑꯃ ꯇꯧꯔꯒ ꯄꯥꯔꯁꯤꯔꯥ ꯍꯥꯏꯕꯒꯤ ꯋꯥꯈꯜ ꯑꯃ ꯈꯣꯜꯂꯦ ꯍꯥꯏꯕ ꯋꯥꯗꯣ ꯃꯌꯥꯝ ꯅꯪꯁꯨ ꯈꯟꯕ꯭ꯔ ꯑꯩꯁꯨ ꯈꯜꯂꯤ ꯑꯗꯨ ꯋꯥꯈꯜꯗꯣ ꯑꯗꯨ ꯑꯗꯨ ꯌꯥꯅꯤ ꯍꯥꯏꯕ ꯑꯗꯣ ꯀꯩꯅꯣꯗꯤ ꯂꯩꯇꯕ ꯂꯥꯏꯔꯤꯛꯇꯣ ꯑꯗꯨꯗꯤ ꯂꯩꯇꯕ
ꯂꯥꯏꯔꯤꯛꯇꯣ ꯂꯥꯏꯕ꯭ꯔꯦꯔꯤ ꯆꯠꯂꯨꯔꯒ ꯂꯧꯔꯨꯔ ꯂꯣꯏꯔꯦ
ꯌꯥꯝ ꯌꯥꯝꯅꯩꯀꯣ ꯌꯥꯏꯌꯦ ꯅꯣꯡꯇ ꯂꯥꯏꯕ꯭ꯔꯦꯔꯤ ꯆꯠꯂꯨꯗ꯭ꯔꯁꯨ ꯁꯤꯒꯤꯗꯃꯛꯇꯗꯤ ꯑꯩꯈꯣꯏ ꯊꯋꯥꯏ ꯍꯛꯆꯥꯡ ꯌꯥꯎꯅ ꯍꯣꯠꯅꯒꯅꯤ ꯂꯥꯏꯕ꯭ꯔꯦꯔꯤꯗꯒꯤ ꯂꯥꯏꯔꯤꯛ ꯂꯧꯒꯅꯤ
ꯃꯤꯅ ꯇꯥꯔꯗꯤ ꯅꯣꯛꯄꯗ ꯁꯤꯔꯅꯤ
ꯃꯤꯅ ꯇꯥꯗ꯭ꯔꯤꯀꯥꯟꯗ ꯑꯩ ꯐꯥꯎ ꯅꯣꯛꯅꯤꯡꯉꯦ ꯍꯥꯏꯕꯁꯤꯗꯤ ꯀꯥꯏꯗꯒꯤ ꯑꯦ
ꯂꯥꯏꯔꯤꯛ ꯄꯥꯝꯕꯩ ꯆꯠꯇ꯭ꯔꯒ ꯁꯤꯒꯤꯗꯃ ꯂꯥꯏꯕꯦꯔꯤ ꯆꯠꯅꯤ ꯈꯟꯕꯗꯥ
ꯆꯥꯠꯅꯤ ꯈꯟꯕꯥꯗ ꯑꯩꯈꯣꯏꯁꯦ ꯊꯋꯥꯏꯁꯦ ꯌꯥꯎꯅꯗꯤ ꯍꯣꯠꯅꯖꯩꯀꯣ ꯁꯤꯒꯤꯁꯦ ꯌꯥꯝ ꯊꯋꯥꯏ ꯌꯥꯎꯅꯅꯤ ꯍꯣꯠꯅꯔꯤꯁꯦ
ꯑꯩꯈꯣꯏꯒꯤ ꯑꯩꯈꯣꯏꯒꯤ ꯍꯣꯠꯅꯖꯃꯟꯁꯦ ꯌꯥꯝ ꯀꯜꯂꯦ ꯍꯥꯏꯇꯥꯥꯕꯀꯣ
ꯍꯣꯏ ꯍꯣꯠꯅꯖꯃꯟꯁꯦ ꯇꯤꯟꯁꯦ ꯌꯥꯝ ꯄꯥꯏ ꯍꯥꯏꯕ ꯇꯤꯟꯁꯦ ꯌꯥꯝ ꯍꯩꯅꯗ꯭ꯔꯦꯗ ꯑꯩꯁꯨ ꯇꯧꯔꯤꯁꯦ ꯇꯤꯟꯅ ꯆꯤꯛꯁꯤꯜꯂꯛꯄꯁꯤꯅꯦ ꯑꯩꯅꯥ ꯇꯜꯂꯤ ꯊꯣꯡ ꯍꯥꯡꯕꯩꯅꯦꯕꯁꯦ ꯑꯗꯣ ꯑꯩꯈꯣꯏꯗꯤ ꯊꯣꯡꯁꯦ ꯍꯥꯡ ꯊꯝꯃꯒꯦ ꯍꯣꯏ ꯑꯩ ꯑꯃꯨꯛ ꯇꯧꯔꯛꯀꯦ ꯑꯃꯨꯛ ꯇꯧꯔꯛꯀꯦ ꯍꯣꯏ ꯅꯪ ꯅꯪ ꯇꯧꯔꯛꯑꯣ ꯅꯪ ꯒꯤ ꯑꯅꯤꯗꯣ ꯑꯗꯨꯝ ꯇꯧꯔꯛꯑꯣ ꯍꯣꯏ ꯊꯝꯃꯦ ꯊꯝꯃꯦ ꯎ
ꯎꯝ ꯉꯕꯥꯥꯏ
ꯅꯪꯅ ꯇꯧꯔꯛꯄꯅꯤꯅ
ꯑꯣꯀꯦ